ꯍꯜꯂꯣ
ꯍꯜꯂꯣ ꯑꯣ ꯑꯣ ꯇꯥꯔꯕꯣ ꯑꯥ ꯇꯥꯔꯦ ꯇꯥꯔꯦ ꯇꯥꯔꯦ ꯀꯔꯤ ꯊꯕꯛ ꯁꯨꯔꯨꯔꯤꯕ
ꯈꯪ ꯌꯦꯟ ꯃꯆꯤꯟꯖꯥꯛ ꯈꯔ ꯁꯣꯏ ꯏꯟꯖꯥꯡ ꯅꯥꯄꯤ ꯈꯔ ꯍꯦꯛꯆꯟ
ꯊꯕꯛꯁꯤꯅꯅꯦ ꯐꯈꯤꯕꯁꯤꯅ ꯐꯒꯤꯁꯤꯅ
ꯑꯣ ꯐꯗꯕ ꯑꯣ ꯅꯦ ꯊꯕꯛ ꯆꯤꯜꯍꯜꯂꯣꯌꯦ ꯉꯥꯎꯗꯅꯉꯥꯏ ꯑꯩꯕꯨ
ꯑ ꯃꯥꯅꯦ ꯆꯨꯝꯃꯦ ꯑꯗꯨꯕꯨꯗꯤ ꯍꯥꯏꯗꯣ
ꯆꯤꯜꯍꯜꯂꯣ ꯑꯗꯨꯗꯨꯒ ꯋꯥꯈꯜꯗꯣ ꯈꯜ ꯀꯥꯎꯊꯣꯛꯅꯕ
ꯏꯕꯥꯅꯤ ꯑꯃꯗꯤ ꯁꯥꯟꯅꯈ꯭ꯔꯦꯗꯅ ꯃꯔꯤ ꯋꯥꯠꯂꯤ
ꯑꯥ ꯑꯣ
ꯑꯩꯁꯦ ꯉꯁꯤꯗ ꯑꯅꯤꯌꯥ ꯑꯅꯤ ꯅꯠꯇ꯭ꯔ ꯑꯍꯨꯝ ꯌꯥꯒꯅꯤꯕꯀꯣ ꯑꯗꯣ ꯂꯣꯏꯁꯤꯜꯂꯁꯦꯕ ꯑꯗꯨꯒ ꯍꯌꯦꯡ ꯐꯪꯍꯜꯂꯁꯤ ꯖꯦꯕ ꯄꯩꯁꯥꯗꯣ
ꯎꯝ ꯎꯝ
ꯁꯨꯃꯥꯏꯅ ꯇꯧꯔꯁꯦꯕ ꯅꯉꯣꯟꯗ ꯂꯨꯄꯥ ꯆꯥꯝꯃꯔꯤ ꯐꯪꯕꯥꯏ ꯀꯥꯟꯅꯍꯧꯋꯤꯗꯅ ꯅꯪ ꯌꯥꯋꯣꯜꯒꯤꯗꯣ ꯀꯩꯝꯇ ꯊꯥꯒꯠꯂꯛꯇ꯭ꯔꯤꯕ
ꯑꯩꯗꯣ ꯅꯍꯥꯟ ꯀꯩꯅꯣꯗꯗꯤ ꯃꯦꯜꯗꯗꯤ ꯑꯃꯗꯤ ꯂꯥꯛꯑꯝꯃꯦ ꯃꯣꯏꯗꯣ ꯀꯩꯅꯣ ꯂꯤꯁꯀ ꯀꯩꯅꯣ ꯁꯦꯂꯦꯛꯇꯦꯠ ꯂꯤꯁꯀ ꯊꯣꯛꯀꯅꯤꯒ ꯍꯥꯏ
ꯑꯣ ꯑꯣ ꯑꯣꯀꯦ ꯑꯗꯨꯁꯨꯅꯦ ꯁꯣꯏꯗꯕꯤ ꯑꯗꯨꯝ ꯇꯧꯔꯛꯑꯣ ꯑꯗꯨꯝꯅꯦ ꯄꯥꯎ ꯐꯥꯎꯔꯛꯑꯣ ꯀꯃꯥꯏꯅ ꯇꯧꯗꯣꯏꯅꯣ ꯑꯩꯅ ꯑꯗꯨꯝ ꯐꯥꯎꯕꯤꯕ ꯌꯥꯔꯤꯅ
ꯑꯥ ꯑꯥ
ꯑꯗꯨꯁꯨ ꯑꯗꯨꯝ ꯆꯠꯄ ꯍꯧꯔꯣ
ꯕꯔꯗꯅꯦ ꯍꯧꯔꯗꯝꯅꯦ
ꯍꯥꯥ
ꯅꯣꯏꯗꯤ ꯌꯥꯎꯕ ꯌꯥꯔꯔꯣꯏꯗ꯭ꯔꯣ
ꯑꯩꯗꯤ ꯌꯥꯔꯣꯏꯌꯦ ꯑꯩꯈꯣꯏꯗꯤ ꯌꯥꯎꯅꯤꯡꯉꯤꯕꯅꯤꯅꯦ ꯂꯨꯄꯥ ꯂꯤꯁꯤꯡ ꯑꯍꯨꯝꯗ ꯐꯪꯅꯤꯡꯉꯤꯕꯅꯤꯅꯦ ꯁꯟꯗꯦ ꯉꯥꯛꯇꯪ ꯆꯠꯄꯕꯨ ꯀꯩꯗꯧ ꯀꯩꯗꯧꯔꯨꯗꯣꯏꯅꯣ
ꯎꯝ ꯍꯣꯏ ꯑꯗꯨꯗ ꯍꯜꯂꯛꯑꯒꯅꯦ ꯁꯟꯗꯦ ꯅꯣꯡꯃ ꯑꯃ ꯁꯦꯀꯦꯟ ꯍꯦꯟ ꯌꯦꯡꯉꯨꯁꯦ
ꯍꯣꯏ ꯀꯩ ꯃꯊꯦꯜ ꯆꯥꯔꯕ
ꯉꯁꯤꯗꯨꯔꯣ ꯀꯩꯅꯣ ꯁꯧꯒ꯭ꯔꯤ ꯊꯣꯡꯉꯦ ꯀꯥꯡꯉꯧ ꯑꯝ ꯉꯧꯋꯦ ꯈꯖꯤꯡ ꯑꯃ ꯀꯩꯅꯣꯒꯤꯗꯣ ꯀꯔꯤꯗꯣ ꯗꯨꯀꯥꯟꯒꯤꯗ ꯑꯗꯨ ꯍꯥꯞꯄꯒ
ꯑꯁ ꯍꯥꯎꯅꯤꯀꯣ
ꯎꯝ
ꯍꯥ ꯑꯩꯈꯣꯏꯗꯤ ꯀꯩꯗꯧꯕ ꯇꯥꯏ ꯍꯋꯥꯏ ꯆꯥꯕ ꯇꯥꯏ ꯅꯣꯏ ꯑꯦ ꯕꯨꯡꯕꯨꯡ ꯃꯈ ꯍꯣꯏꯁꯨ ꯀꯩꯁꯨ ꯋꯥꯡꯗꯦ ꯍꯥꯏꯕ
ꯕꯨꯡꯉꯣꯍꯣꯏꯗꯣ
ꯎꯝ
ꯈꯪꯗꯦꯅꯦ ꯍꯟꯗꯛꯇꯤ ꯀꯠꯂꯣ ꯃꯥꯔꯀꯗꯣ ꯌꯥꯝ ꯅꯦꯝꯅꯦ ꯍꯥꯏꯕꯗꯨꯅꯦ ꯇꯧ ꯑꯣꯏꯔꯝꯒꯅꯤ
ꯃꯥ ꯐꯣꯔ ꯇ꯭ꯋꯦꯟꯇꯤ ꯌꯧꯗꯦ ꯍꯥꯏꯕ ꯕꯨꯡꯉꯣꯗꯣ
ꯎꯝ
ꯃꯥꯅ ꯍꯥꯏꯕꯗꯅꯦ ꯑꯍꯥꯟꯕ ꯀꯤ ꯊꯣꯛꯄ ꯃꯥꯟꯗ ꯃꯥꯁꯦ ꯐꯣꯔ ꯀꯩꯅꯣ ꯌꯧꯋꯦꯕ ꯐꯣꯔ ꯊꯥꯔꯠꯤ ꯐꯔꯇꯤꯃꯨꯛ ꯌꯥꯎꯋꯕꯀꯣ
ꯎꯝ
ꯑꯗꯨꯒ ꯈꯪꯗꯦꯀꯣ ꯃꯆꯤꯟ ꯊꯤꯖꯤꯜꯂꯕꯗꯤ ꯈꯪꯗꯦ ꯑꯗꯨꯒ ꯃꯊꯪꯒꯤ ꯑꯃꯨꯛꯀ ꯃꯣꯏꯒꯤ ꯀꯩꯅꯣ ꯊꯣꯛꯂꯛꯄ ꯃꯄꯥꯟꯗꯨꯗ ꯑꯩꯁꯦ ꯏꯪꯒ꯭ꯔꯥꯖꯤ ꯂꯣꯟꯗꯅꯕ ꯍꯣꯠꯅꯩꯅꯤꯀꯣ
ꯎꯝ
ꯀꯩꯅꯣ ꯇꯧꯕ ꯃꯇꯝꯗꯨꯗ ꯋꯥꯍꯪ ꯃꯔꯤ ꯂꯥꯜꯂꯦ ꯍꯥꯏꯌꯦꯕ ꯋꯥꯍꯪ ꯃꯔꯤ ꯋꯥꯍꯪ ꯃꯔꯤ ꯍꯥꯏꯁꯦ ꯀꯩꯅꯣ ꯅꯠꯇ꯭ꯔꯥ ꯃꯥꯔ ꯀꯨꯟ ꯅꯠꯇ꯭ꯔꯥ ꯃꯥꯔꯛ ꯀꯨꯟꯅꯦꯕ ꯑꯗꯨꯗꯤ ꯅꯦꯒꯦꯇꯤꯞꯀꯤ ꯃꯔꯤ ꯑꯃ ꯈꯥꯏꯗꯣꯛ ꯈ꯭ꯔꯕ ꯍꯥꯏꯗꯤ ꯐꯣꯔꯇꯤ ꯀꯩꯅꯣ ꯆꯥꯃ꯭ꯔꯤꯒ ꯅꯤꯐꯨ ꯐꯪꯉꯝꯕꯗꯣ ꯆꯥꯃ꯭ꯔꯤꯒ ꯀꯨꯟ ꯑꯗꯩꯗꯤ ꯀꯨꯟ ꯌꯧꯗ꯭ꯔꯦꯕ ꯑꯗꯨꯝ
ꯎꯝ
ꯆꯝꯕꯔ꯭ꯤꯒ ꯆꯥꯝꯃꯔꯤꯒꯅꯦ ꯇꯔꯥ ꯇꯔꯨꯛ ꯃꯨꯛꯇꯪꯅꯦꯕ ꯑꯗꯨꯃꯥꯏꯅ ꯇꯧꯔꯤꯁꯦ ꯑꯗꯣ ꯃꯍꯦꯁꯔꯤꯒꯤ ꯀꯩꯅꯣ ꯍꯣꯏꯁꯨ
ꯖꯣꯏꯁ꯭ꯔꯤ ꯍꯥꯏ
ꯍꯣꯏ ꯍꯧꯖꯤ ꯁꯤꯁꯨ ꯀꯩꯁꯨ ꯌꯥꯝ ꯐꯪꯕ ꯑꯣꯏꯗꯤ
ꯈꯪꯗꯦꯗ ꯑꯁ ꯃꯤ ꯌꯥꯝ ꯉꯥꯎꯍꯜꯂꯦ
ꯌꯥꯝ ꯋꯥꯍꯜꯂꯛꯑꯦ ꯀꯩꯅꯣ ꯎꯝ ꯑꯩꯅ ꯑꯩꯈꯣꯏꯒꯤ ꯇꯤꯟꯅꯕ ꯃꯇꯝ ꯃꯔꯛꯇꯅꯦ ꯁꯨꯄꯥꯥꯇꯪꯅꯦ ꯍꯟꯇꯛ ꯀꯩꯅꯣ ꯇꯧꯗꯣꯏꯁꯦ ꯑꯗꯣ ꯑꯣ ꯑꯩꯅ ꯍꯥꯏꯅꯤꯡꯉꯤꯁꯦ ꯑꯔꯩ ꯀꯩ ꯅꯪꯅꯁꯨ ꯀꯣꯏꯆꯦꯟ ꯆꯦꯟꯒꯗꯕꯅꯤꯀꯣ ꯑꯩꯗꯤꯅꯦ ꯅꯣꯏꯒꯤ ꯀꯩꯅꯣ ꯇꯧꯕ ꯃꯇꯥꯡꯒꯤꯗꯣ ꯈꯜꯂꯛꯄ ꯈꯟꯒꯗꯕ ꯃꯇꯥꯡꯒꯤꯗꯣ ꯑꯩꯗꯤ ꯌꯨꯅꯤꯕꯔꯁꯤꯇꯤ ꯑꯦꯛꯖꯥꯝ ꯇꯥꯁꯜꯂꯦꯕ ꯅꯪꯕꯨ
ꯑꯣ
ꯑꯗꯨꯅꯅꯦ ꯈꯔ ꯀꯩꯅꯣ ꯇꯧꯔꯦ ꯌꯨꯅꯤꯚꯔꯁꯤꯇꯤ ꯑꯦꯛꯖꯥꯝꯂꯣ
ꯑꯥꯎ
ꯉꯁꯤꯕꯨꯗꯤ ꯉꯁꯤꯗꯒꯤ ꯑꯦꯛꯖꯥꯝ ꯑꯃ ꯍꯧꯔꯦ
ꯎꯝ
ꯀꯩꯅꯣꯐꯧ ꯇꯥꯡꯅꯦ ꯇꯥꯡ ꯇꯔꯥꯃꯔꯤ ꯐꯥꯎ ꯉꯁꯤꯒꯤꯅꯦ
ꯎꯝ
ꯑꯗꯒꯤꯗꯤ ꯑꯩꯁꯨ ꯑꯩꯈꯣꯏ ꯃꯌꯨꯝꯗ ꯑꯗꯨꯝ ꯂꯦꯛꯄꯤꯕ ꯆꯠꯂꯗꯕꯅꯤ ꯕꯦꯝ ꯃꯌꯥꯝ ꯅꯨꯡꯉꯥꯏꯇꯦ ꯍꯪꯕ꯭ꯔꯥ
ꯆꯞꯄꯤꯌꯣ ꯆꯞꯄꯤꯌꯣ
ꯅꯪꯁꯨ ꯁꯦꯔꯤꯜꯗꯒ ꯈꯔ ꯀꯣꯜ ꯇꯧꯋꯣ ꯀꯩꯇ ꯀꯩꯅꯣ ꯑꯩꯈꯣꯏ ꯃꯌꯥꯝ ꯂꯩꯔꯤꯁꯤꯗꯤ ꯑꯩꯏꯅꯥ ꯃꯌꯥꯝ ꯂꯩꯁꯤꯗꯤ ꯍꯣꯏ ꯍꯣꯏ ꯅꯪꯒ ꯇꯤꯟꯅꯔꯤꯕ ꯍꯥꯏ ꯂꯩꯗꯅ ꯁꯨꯝ ꯑꯩꯈꯣꯏꯁꯨ ꯍꯥꯏꯔꯤꯅꯦ ꯍꯥꯏꯕ ꯅꯪꯅ ꯇꯤꯟꯅꯔꯤꯕ ꯅꯃꯥꯟꯅꯕꯒꯩ ꯁꯤꯗ ꯌꯦꯡꯉꯨꯅꯦ ꯀꯔꯝꯕ ꯐꯠꯇꯕ ꯌꯥꯎꯒꯦ ꯌꯦꯡꯉꯣ ꯑꯃꯗ ꯑꯃꯥꯅ ꯑ ꯑꯃꯗ ꯗꯣꯛꯇꯔ ꯑꯣꯏꯁꯜꯂꯦ ꯔꯦꯅꯦꯜ ꯍꯣꯏꯁꯨ ꯗꯣꯛꯇꯔ ꯑꯣꯏ ꯂꯣꯏꯅ ꯗꯣꯛꯇꯔ ꯉꯥꯛꯇꯅꯦ ꯍꯥꯏꯕ
ꯎꯝ ꯃꯥꯅꯤ ꯃꯥꯅꯤ
ꯑꯗꯒꯤꯗꯤ ꯂꯣꯏ ꯍꯥꯏꯗꯤ ꯀꯩꯝꯇ ꯀꯩꯅꯣ ꯇꯧꯕ ꯅꯠꯇꯦ ꯑꯗꯨꯅꯤ ꯃꯥ ꯑꯁꯣꯝꯒꯤ ꯀꯣꯂꯦꯖꯀꯤ ꯁꯥꯠꯇꯁꯨ ꯀꯝꯄ꯭ꯌꯨꯇꯔ ꯏꯟꯖꯤꯅꯤ꯭ꯌꯥꯔꯤꯡ ꯇꯧꯕꯅ ꯇꯧꯕ ꯃꯌꯥꯝ ꯇꯧꯔꯤꯕꯑꯕ
ꯃꯥꯅꯦ ꯃꯥꯅꯦ
ꯅꯪ ꯀꯩꯝ ꯈꯟꯖꯟꯒꯅꯣ ꯑꯩꯈꯣꯏ ꯃꯌꯥꯝ ꯂꯩꯁꯤꯗꯤ
ꯄꯨꯛꯅꯤꯡ ꯆꯥꯎꯊꯣꯛꯅꯅꯕ
ꯑꯁ ꯑꯩꯁꯨꯅꯦ ꯉꯔꯥꯡ ꯑꯗꯨꯝ ꯁꯣꯔꯥꯛꯝꯠꯇꯣ ꯁꯠ ꯌꯥꯎꯔꯝꯃꯒ ꯆꯦꯜꯂꯛꯑꯦ ꯑꯗꯨꯝ
ꯑꯣ ꯄꯥꯏꯈꯣꯝꯕꯩ ꯁꯣꯔꯥꯠꯇꯤ ꯀꯃꯥꯏ ꯇꯧꯒꯦ
ꯑꯁ ꯁꯣꯔꯥꯠꯁꯦ ꯃꯣꯏꯗꯤ ꯒꯣ ꯀꯩꯅꯣ ꯇꯧꯋꯦꯉꯣ ꯑ ꯃꯣꯏ ꯑꯦ ꯃꯣꯏ ꯏꯁꯣꯔꯒꯤ ꯏꯁꯩꯗꯣ ꯑꯣꯏꯅ ꯁꯛꯑꯦ ꯑꯩꯈꯣꯏ ꯃꯅꯤꯄꯨꯔꯒꯤꯗꯣ ꯁꯛꯇꯦ ꯍꯥꯏꯕ
ꯎꯝ
ꯌꯥꯝ ꯁꯝꯃꯤꯗ ꯃꯣꯏꯅ ꯍꯦꯟꯅ
ꯎꯝ ꯑꯗꯩ ꯀꯩꯅꯣꯗꯤ ꯑꯥ ꯉꯥꯇꯪꯕꯒ ꯇꯧꯕ꯭ꯔꯥ
ꯉꯥꯇꯪꯕ ꯇꯧꯗ꯭ꯔꯤ ꯉꯥꯇꯪꯕꯗꯤꯅꯦ ꯇꯥꯡ ꯇꯔꯥꯃꯔꯤ ꯑꯗꯥꯏꯗ ꯇꯧꯅꯤ ꯍꯥꯏꯕꯅꯤ
ꯑꯣ
ꯑꯗꯨꯗꯤ ꯍꯧꯖꯤꯛꯁꯦ ꯑꯦꯛꯖꯥꯝ ꯍꯥꯏꯗꯣꯛꯄ ꯉꯥꯏꯕꯅꯦ ꯅꯠꯇ꯭ꯔꯥ ꯑꯇꯣꯞꯄ ꯑꯞꯗꯦꯠ ꯀꯩꯝ ꯂꯩꯇꯦꯕ
ꯂꯩꯇꯦ ꯂꯩꯇꯦ
ꯑ ꯀꯩꯅꯣ ꯊꯣꯛꯂꯛꯄꯁꯦ ꯑꯩꯈꯣꯏꯒꯤ ꯑꯩꯈꯣꯏꯒꯤ ꯇꯣꯂꯦꯠ ꯊꯣꯛꯣꯛꯄꯁꯤꯕꯨ ꯀꯩꯅꯣꯔꯅꯦ ꯑꯦ ꯃꯅꯤꯡꯒꯤ ꯊꯧꯅ ꯃꯅꯤꯡꯒꯤ ꯀꯩꯅꯣ ꯌꯥꯝꯅ ꯃꯈꯣꯟ ꯌꯥꯝꯅ ꯊꯣꯛꯍꯟꯒꯅꯨ ꯀꯣ
ꯎꯝ
ꯍꯥꯥ ꯍꯜꯂꯣ
ꯇꯥꯔꯦ ꯇꯥꯔꯦ
ꯑꯣ ꯑꯣ ꯑꯥ ꯎꯝ ꯌꯨꯝꯒꯤ ꯊꯕꯛ ꯏꯪꯈꯥꯡ ꯈꯔ ꯇꯧꯁꯟꯗꯅꯅꯦ ꯃꯃꯥꯏ ꯃꯇꯦꯡꯒ ꯄꯥꯡꯗꯅ ꯈꯔꯇꯧ ꯅꯠꯇ꯭ꯔꯗꯤꯅꯦ ꯅꯪꯅ ꯁꯨꯝ ꯁꯣꯟꯖꯜ ꯂꯩꯔꯒ ꯍꯥꯏꯖꯅꯤꯀꯣ ꯑꯁꯦꯡꯕ ꯕꯨꯡꯉꯣꯗꯤ ꯁꯨꯃꯥꯏꯅꯕꯨ ꯍꯥꯏꯌꯦꯕ ꯁꯥꯏꯃꯦꯟ ꯑꯩꯗꯤ ꯍꯟꯗꯛ ꯀ ꯀꯩꯅꯣ ꯇꯧꯗ꯭ꯔꯗꯤ ꯕꯤ ꯖꯤ ꯑꯦꯁ ꯐꯥꯎ ꯐꯪꯗ꯭ꯔꯗꯤ ꯑꯩꯗꯤ ꯃꯥꯗꯤ ꯑꯌꯨꯁꯇꯤ ꯂꯧꯔꯣꯏ ꯍꯥꯏꯌꯦꯕꯀꯣ ꯑꯗꯨꯒ ꯕꯦꯇꯅꯔꯤꯗꯁꯨ ꯑꯃꯨꯛꯀ ꯍꯣꯏ ꯍꯣꯏ ꯍꯣꯏ ꯕꯦꯇꯅꯔꯤꯗ ꯑꯃꯨꯛ ꯇꯥꯅ ꯇꯥꯗꯤꯅꯦ
ꯎꯝ
ꯅꯪꯒꯤꯗꯣ ꯅꯠ ꯅꯨꯡꯉꯥꯏꯕ ꯃꯐꯝꯗ ꯂꯩꯌꯨꯀꯣ ꯕꯦꯇꯅꯔꯤꯗ ꯑꯃꯨꯛ ꯇꯥꯟꯅ ꯇꯥꯗꯦ ꯃꯥꯗꯤ ꯑꯦꯁ ꯑꯦꯁ ꯁꯤ ꯑꯣꯏꯅ ꯊꯥꯔꯅꯤꯌꯦ
ꯎꯝ ꯍꯣꯏ ꯀꯩꯅꯣ ꯕꯦꯛꯑꯞ ꯑꯃ ꯊꯝꯍꯧꯕꯁꯤꯅ ꯍꯦꯟꯅ ꯐꯩꯕ
ꯑꯗꯣ ꯕꯦꯛꯑꯞ ꯍꯥꯏꯁꯦ ꯅꯪ ꯀꯩꯅꯣ ꯇꯧꯕꯁꯦ ꯒ꯭ꯔꯦꯖꯨꯋꯦꯁꯟ ꯇꯧꯕꯁꯦ ꯂꯣꯏ ꯂꯣꯏꯁꯜꯍꯧꯋꯤꯀꯣ
ꯂꯣꯏꯑꯦ ꯃꯤ
ꯑꯗꯨꯅꯦ ꯃꯉꯥꯜ
ꯍꯣꯏ ꯃꯣꯏꯅ ꯈꯪꯗꯦ ꯑꯩꯒꯤꯗꯤ ꯕꯦꯒꯀꯞ ꯂꯩꯒꯤꯗ꯭ꯔꯣ
ꯃꯥꯅꯦ ꯈꯥꯜꯂꯣ ꯅꯪꯅꯅꯦ ꯅꯪ ꯅꯪ ꯅꯁꯥꯖꯦ ꯑꯩꯖꯦ ꯑꯁ ꯌꯥꯗ꯭ꯔꯕꯅꯤ ꯁꯥꯊꯤꯔꯕꯅꯤ ꯍꯥꯏꯁꯦ ꯅꯪ ꯑꯝꯇ ꯈꯜꯂ ꯌꯦꯡꯉꯣ ꯑꯩꯁꯦ ꯕꯦꯛꯀꯞ ꯌꯥꯝꯅ ꯂꯩꯍꯧꯔꯤꯕꯅꯤꯀꯣ ꯑꯩ ꯀꯩꯅꯣ ꯇꯧꯕ ꯅꯠꯇꯦ ꯑꯗꯨꯅ ꯑꯩ ꯍꯣꯠꯅꯒꯦꯍꯦ ꯀꯩꯅꯣ ꯇꯧꯋꯦ ꯈꯜꯂꯣ ꯃꯤ ꯍꯧꯖꯤꯛ ꯌꯦꯡꯉꯨꯅꯦ ꯒ꯭ꯔꯦꯖꯨꯌꯦꯁꯟ ꯇꯧꯗꯕꯗꯨꯕꯎ ꯍꯧꯖꯤꯛ ꯑꯃꯨꯛ ꯒ꯭ꯔꯦꯖꯨꯌꯦꯁꯟ ꯒ꯭ꯔꯦꯖꯨꯌꯦꯁꯟ ꯇꯧꯕꯗ ꯆꯍꯤ ꯃꯔꯤ ꯆꯪꯉꯦ ꯍꯥꯏꯕ ꯅꯪꯕꯣ ꯑꯇꯥꯗꯨꯗ ꯌꯨꯅꯤꯕꯔꯁꯤꯇꯤ ꯆꯪꯕꯗꯤ ꯌꯥꯏꯗꯅ ꯇꯥꯕ꯭ꯔꯥ ꯍꯜꯂꯣ ꯍꯜꯂꯣ